ꯑ
ꯍꯜꯂꯣ
ꯑꯥꯎ ꯍꯥꯎ ꯁꯤ ꯁꯛ ꯆꯥꯕꯤꯔꯕꯣ ꯀꯃꯥꯏꯅ ꯇꯧꯕꯤꯔꯒꯦ ꯆꯥꯛ ꯆꯥꯕꯤꯔꯕꯣ ꯀꯔꯤ ꯃꯊꯦꯜ ꯆꯥꯕꯤꯔꯒꯦ
ꯑ ꯇꯧꯕ ꯆꯌꯦ
ꯎꯝ ꯎꯝ ꯍꯔꯕꯨꯔ ꯀꯃꯥꯏ ꯇꯥꯎꯒꯦ
ꯎꯝ ꯌꯥꯝ ꯌꯥꯝ ꯁꯥꯊꯤꯅ ꯍꯥꯎꯈ꯭ꯔꯦ ꯍꯥꯎꯕꯩ ꯋꯥꯗꯤ
ꯑꯣ ꯀꯅꯥꯅ ꯊꯣꯡꯒꯦ ꯍ
ꯑꯩꯈꯣꯏ ꯑꯩꯒꯥ ꯑꯃꯅ ꯊꯣꯡꯉꯦ
ꯑꯣ ꯌꯥꯝ ꯐꯩꯅꯦ ꯑꯗꯨꯗꯤ ꯅꯣꯏꯗꯤ ꯑꯩꯈꯣꯏꯗꯤ ꯀꯩ ꯑꯩꯈꯣꯏꯗꯤ ꯍꯋꯥꯏ ꯊꯣꯡꯕ ꯆꯥꯏꯌꯦ ꯑꯗꯨ
ꯑꯣ ꯐꯩꯅꯦ ꯑꯗꯨꯗꯤ ꯑꯍꯥꯡꯕꯅꯤꯅꯦ
ꯎꯝ ꯅꯣꯏ ꯑꯥ ꯀꯩ ꯇꯧꯕ꯭ꯔꯣ ꯎꯝ ꯅꯣꯏ ꯅꯍꯥꯟ ꯁ꯭ꯀꯨꯜꯒꯤ ꯏꯁꯀꯥꯁꯟ ꯆꯠꯂꯨꯗꯥꯏꯅꯦ
ꯆꯥꯠꯂꯨꯏꯌꯦ
ꯑꯣ ꯀꯥꯏ ꯀꯔꯤ ꯆꯠꯂꯛꯀꯦ ꯀꯃꯥꯏꯅ ꯇꯧꯔꯛꯀꯦ ꯕꯁ ꯀꯌꯥ ꯀꯌꯥ
ꯀꯒꯂꯥ ꯑꯩꯈꯣꯏ ꯕꯁ ꯑꯃꯈꯛꯇꯅꯤꯗ ꯌꯥꯝꯗꯦ ꯀꯪꯂꯥ ꯑꯍꯥꯟꯕꯗ
ꯎꯝ ꯍꯝ
ꯀꯪꯂꯥꯒꯤ ꯃꯊꯛꯇ ꯏꯁꯇꯦꯠ ꯃ꯭ꯌꯨꯖꯝ
ꯎꯝ
ꯏꯁꯇꯦꯠ ꯃ꯭ꯌꯨꯖꯝꯒꯤ ꯃꯊꯪꯗ
ꯎꯝ
ꯖꯨꯒꯤ ꯃꯊꯪꯗ ꯁꯦꯟꯗ꯭ꯔꯥ
ꯎꯝ ꯎꯝ
ꯑꯗꯨꯒ ꯀꯔꯤꯗ ꯑꯃꯨꯛ ꯆꯪꯉꯦ ꯍꯜꯂꯛꯑꯒ ꯅꯝꯕꯣꯜꯒꯤꯖꯦꯠ ꯒꯥꯔꯗꯦꯟꯗ
ꯑꯣ ꯑꯆꯥ ꯑꯗꯣ ꯀꯩ ꯇꯧꯗ꯭ꯔꯣ ꯅꯣꯏ ꯀꯪꯂꯥ ꯀꯪꯂꯥꯗ ꯀꯩ ꯀꯩ ꯌꯦꯡꯉꯛꯀꯦ
ꯀꯪꯂꯥꯗ ꯑꯝꯇꯥ ꯂꯩꯍꯧꯗꯦꯗ ꯆꯠꯄꯗꯣ ꯌꯥꯝ ꯋꯥꯏꯌꯦꯅ ꯑꯗꯨꯝ ꯑꯗꯨꯝ ꯈꯔ ꯆꯠꯂꯝꯃꯦ ꯑꯗꯨꯒ ꯑꯗꯨꯝ ꯊꯣꯝꯃꯦ
ꯎꯝ ꯑꯆꯥ ꯑꯗꯨꯗꯤ ꯎꯝ
ꯑꯗꯥꯏ ꯒꯦꯠ ꯆꯪꯐꯝꯗꯥꯏꯗꯣ ꯈꯛꯇ ꯌꯦꯡꯉꯗꯧꯅꯤ
ꯑꯣ ꯀꯩ ꯃꯅꯨꯡꯗ ꯑꯩꯈꯣꯏꯒꯤ ꯀꯔꯤ ꯅꯨꯡ ꯀꯩ ꯑꯃ ꯂꯩ ꯂꯩꯗꯥꯏꯅꯦ ꯍꯤꯡꯆꯥꯕꯒꯤ ꯅꯂꯦ ꯍꯣꯏ ꯍꯣꯏ ꯑꯗꯨ ꯐꯧ ꯅꯨꯡ ꯑꯁ ꯑꯩꯗꯤ ꯆꯀꯦ ꯎꯝ ꯀꯔꯤ ꯍꯥꯏꯒꯦ ꯑꯗꯨꯗꯣ
ꯑ ꯊꯥꯏꯅꯒꯤ ꯅꯤꯡꯊꯧꯁꯤꯡꯁꯤꯅꯅꯦ
ꯑꯥ
ꯂꯥꯟ ꯉꯝꯃꯒ ꯃꯀꯣꯛ ꯀꯛꯑ ꯀꯛꯑꯒ ꯄꯨꯔꯛꯄꯗꯣ
ꯎꯝ
ꯑꯗꯨꯗ ꯈꯤꯜꯂꯒ ꯐꯧꯏꯤ ꯀꯪꯍꯜꯂꯤ ꯑꯗꯨꯒ ꯃꯀꯣꯛꯇꯣ
ꯂꯨꯐꯧ ꯅꯨꯡ ꯀꯧꯈꯤꯕꯅꯦꯕꯀꯣ ꯑꯣ ꯑꯩꯈꯣꯏꯅ ꯑꯥ ꯉꯜꯂꯤꯉꯩ ꯃꯇꯝꯗ ꯀꯩꯗ ꯂꯩꯔꯤꯉꯩ ꯃꯇꯝꯗꯣ ꯑꯩꯈꯣꯏꯅ ꯎꯔꯤꯄꯣꯛꯇ ꯂꯩꯔꯤ ꯃꯇꯝꯗꯣ ꯑꯗꯨꯗ ꯍꯦꯛ ꯍꯦꯛ ꯀꯪꯂꯥꯗꯩꯩ ꯑꯗꯨꯝ ꯏꯇꯣꯝꯗꯁꯨ ꯑꯗꯨꯝ ꯋꯥꯋꯥꯛꯀꯤꯡ ꯑꯣꯏꯅ ꯆꯠꯄ ꯌꯥꯎꯋꯦꯕ ꯇꯤꯛꯀꯦꯠ ꯀꯛꯊꯑꯒ ꯀꯣ ꯑꯗꯒꯤ ꯑꯗꯨ ꯃꯇꯝꯗꯨꯗ ꯑꯩꯈꯣꯏꯅ ꯀꯪꯂꯥ ꯁꯥꯗꯣ ꯃꯣꯏꯒꯤ ꯑꯩꯈꯣꯏꯅ ꯆꯪꯗꯕꯁꯨ ꯀꯨꯏꯗꯤ ꯀꯨꯏꯔꯦ ꯀꯪꯂꯥ ꯁꯥꯟꯅ ꯑꯃ ꯀꯂꯔ ꯑꯃ ꯁꯪꯈꯤꯕꯗꯣ ꯈꯪꯍꯧꯕ꯭ꯔꯥ ꯀꯂꯔ ꯁꯪꯇꯣꯛꯈꯤꯕꯗ ꯇꯣꯉꯥꯟꯅ ꯍꯣ ꯍꯣ ꯋꯥꯏ ꯑꯃꯨꯛ ꯆꯪꯊꯣꯛꯈꯤꯕꯗꯣ ꯎꯝ ꯀꯔꯤ ꯇꯧꯒꯤꯕꯗꯣ ꯃꯣꯏꯒꯤ ꯀꯪꯂꯥꯒꯤ ꯍꯦꯛ ꯃꯃꯥꯡꯗ ꯂꯩꯕ ꯁꯪꯗꯦꯜ ꯑꯃꯁꯨ ꯂꯩꯗꯥꯅꯦ ꯑꯗꯨꯒꯤ ꯃꯃꯥꯡꯗ ꯂꯩꯕꯗꯣ ꯑꯩꯈꯣꯏ ꯔꯪꯒ ꯊꯥꯍꯧꯕꯅꯦꯕ ꯃꯇꯝꯗꯨꯗ ꯑꯩꯈꯣꯏꯅ ꯆꯠꯄ ꯀꯥꯟꯗ
ꯎꯝ
ꯑꯥ ꯑꯗꯨ ꯑꯗꯨ ꯃꯇꯨꯡꯗ ꯑꯩꯈꯣꯏ ꯆꯠꯇ꯭ꯔꯤꯕ
ꯎꯝ
ꯑꯁ ꯀꯪꯂꯥꯒꯤ ꯑꯥꯃꯅꯨꯡ ꯊꯥꯏꯅ ꯑꯩꯈꯣꯏꯅ ꯆꯠꯄ ꯀꯥꯟꯗꯗꯤ ꯃꯅꯨꯡ ꯃꯅꯨꯡꯗꯒ ꯐꯖꯕꯅꯦ ꯑꯗꯨ ꯁ꯭ꯀꯨꯜꯒꯤ ꯆꯠꯄꯗ ꯋꯥꯕ ꯑꯗꯨꯒꯤꯗꯨ ꯃꯇꯦꯛ ꯌꯦꯉꯥ ꯑꯗꯨꯝ ꯍꯜꯂꯩ
ꯑꯥ ꯇꯤꯀꯦ ꯅ ꯍꯧꯖꯤ ꯀꯌꯥ ꯑꯥ ꯇꯤꯀꯦ ꯀꯌꯥ ꯀꯌꯥ ꯂꯍꯧꯅꯤꯒꯦ ꯑꯗꯨꯗꯣ
ꯈꯪꯗꯦ
ꯑꯣ ꯑꯆꯥ ꯑꯗꯣ ꯅꯣꯏꯇꯩꯗꯁꯨ ꯆꯠꯂꯦꯗꯥꯏ ꯖꯨꯗꯁꯨ ꯆꯠꯂꯦꯗꯥꯏꯅꯦ ꯑꯗꯨꯗꯤ ꯏꯟꯗꯣꯝꯆꯥ
ꯖꯨꯗ ꯑꯗꯨ ꯆꯠꯂꯦ
ꯎꯝ
ꯖꯨꯗꯗꯤ ꯁꯥ ꯃꯌꯥꯝ ꯂꯩꯍꯧꯗ꯭ꯔꯦꯗ
ꯍꯟꯗ ꯍꯟꯗꯛ ꯀꯩꯒ ꯐꯥꯒ꯭ꯔꯤꯗꯨꯗꯤ ꯑꯩꯈꯣꯏꯒꯤ ꯍꯟꯗꯛ ꯖꯨꯗ ꯊꯝꯅꯕ ꯌꯥꯅꯕꯅꯦ ꯀꯔꯤꯕ ꯑꯃ ꯑꯩꯈꯣꯏꯒꯤ ꯑꯃ ꯇꯦꯡꯇꯦꯡ ꯇꯦꯡ ꯇꯧꯔꯛꯏꯅꯦ ꯑꯩꯒꯤꯁꯦ ꯑꯣ ꯅꯪꯒꯤꯁꯨ ꯇꯧꯔꯛꯑꯥꯝꯃꯅꯤ ꯇꯦꯡ ꯇꯦꯡ ꯇꯦꯡ ꯂꯥꯛꯑꯃꯅꯤ ꯅꯪꯒꯤꯁꯨ
ꯀꯩꯒꯤꯑꯣ ꯑꯩꯗꯤ ꯉꯁꯥꯏꯅ ꯉꯁꯥꯏꯂꯥꯛꯈ꯭ꯔꯦ ꯑꯗꯨꯒꯤ ꯅꯣꯇꯤꯐꯤꯀꯦꯁꯟꯗ
ꯑꯣ ꯑꯣ ꯑꯣ ꯑꯗꯨꯗꯤ ꯑꯩ ꯑꯩꯗꯤ ꯑꯃ ꯃꯔꯤ ꯇꯔꯨꯛ ꯑꯗꯨꯅꯤꯗ
ꯑꯃ ꯃꯔꯤ ꯇꯔꯨꯛ ꯑꯗꯨ ꯈꯛꯇ꯭ꯔꯣ
ꯍ ꯍ ꯍ ꯑꯗꯣ ꯑꯩꯈꯣꯏꯒꯤ ꯀꯔꯤ ꯍꯥꯏꯅꯤ ꯑ ꯑ ꯀꯩꯕ ꯃꯥ ꯀꯩꯕꯥ ꯃꯥ ꯕꯤꯌꯔ ꯃꯥꯟꯕ ꯀꯩ ꯁꯥ ꯑꯃ ꯂꯩꯕꯗꯣ ꯍꯦ ꯃꯩꯇꯩꯂꯣꯟꯗꯒ ꯑꯩꯈꯣꯏꯒꯤ ꯈꯨꯖꯤꯟꯒ ꯐꯛꯑꯒ ꯌꯥꯝ ꯆꯥꯏ ꯍꯥꯏꯕ ꯁꯥ ꯑꯃ ꯌꯥꯝ ꯂꯩꯕꯅꯦꯕꯀꯣ ꯑꯗꯒꯤ ꯑꯃꯨꯛꯁꯨ ꯍꯟꯗꯛ ꯂꯥꯏꯔꯦ ꯂꯥꯏ ꯑꯁ ꯑꯩꯈꯣꯏꯒꯤ ꯕꯤꯌꯔ ꯃꯥꯟꯕ ꯁꯥ ꯑꯃ ꯂꯩꯕꯗꯣ
ꯈꯪꯗꯦ ꯁꯑꯣꯝ ꯃꯥꯟꯕꯁꯥ
ꯍꯣ ꯍꯣ ꯍꯣ ꯀꯩꯅꯣꯝ ꯍꯥꯏꯕꯅꯤ ꯑꯩꯁꯨ ꯀꯥꯎꯔꯤꯅꯦ ꯑꯗꯨꯒ ꯑꯗꯨꯒꯗꯨ ꯐꯥꯈꯤꯕꯅꯤꯅꯦ ꯑꯗꯒꯤ ꯑꯃꯨꯛꯁꯨ ꯂꯥꯏꯌꯦꯡ ꯒ ꯌꯥꯝ ꯂꯩꯍꯧ ꯂꯩꯍꯧꯗ꯭ꯔꯣ
ꯂꯥꯏꯌꯦ ꯑꯥꯅꯤ ꯂꯩꯍꯧꯏ ꯄꯥꯏ
ꯎꯝ ꯍꯣ ꯍꯣ ꯑꯣ
ꯅꯍꯥꯟꯗꯤ ꯑꯩ ꯃꯀꯣꯛꯇꯣ ꯑꯝꯇ ꯎꯗꯕꯅꯦꯕꯀꯣ ꯑꯗꯨ ꯄꯥꯏꯊꯣꯟꯗꯨꯒꯤ
ꯑꯥ
ꯑꯗꯨ ꯅꯍꯥꯟꯗꯤ ꯎꯔꯛꯑꯦ
ꯑꯣ ꯆꯥꯎꯕ꯭ꯔꯣ ꯀꯃꯥꯏꯅ ꯇꯧꯒꯦ ꯄꯤꯛꯏꯕ꯭ꯔꯣ ꯄꯤꯛꯕ꯭ꯔꯣ
ꯑꯅꯤ ꯂꯩꯍꯧꯋꯦꯕꯀꯣ ꯃꯀꯣꯛ ꯂꯤꯊꯣꯛꯍꯧꯋꯦ
ꯎꯝ
ꯑꯩ ꯅꯍꯥꯃꯨꯛ ꯆꯠꯄ ꯀꯥꯟꯗꯗꯤ ꯑꯝꯇ ꯎꯗꯕꯅꯦ ꯑꯅꯤꯔꯛ ꯑꯅꯤꯔꯛ ꯑꯅꯤꯔꯛꯇꯤ ꯁꯨꯔꯝꯃꯅꯤ ꯍꯟꯗꯛꯀ ꯑꯍꯨꯝꯂꯛꯅꯦꯕꯀꯣ ꯑꯗꯨꯝ ꯃꯀꯣꯛꯇꯨ ꯀꯣꯟꯖꯤꯜꯂ ꯂꯩꯕꯅꯦ ꯎꯗꯕꯅꯦ ꯑꯗꯣ ꯉꯍꯥꯟꯗꯤ ꯎꯔꯛꯏ ꯃꯀꯣꯛꯀ ꯗꯣ ꯂꯩꯊꯣꯛꯑꯒ ꯂꯩꯍꯧꯋꯦ ꯅꯍꯥꯟꯗꯤ
ꯎꯝ
ꯀꯥꯝꯃ ꯀꯥꯝꯃꯒ ꯂꯩꯍꯧꯋꯤ
ꯑꯣ ꯃꯣꯏꯒꯤ ꯑꯃ ꯕꯣꯏꯂꯔ ꯆꯥꯕꯒꯤ ꯇꯥꯏꯃꯤꯡ ꯑꯃ ꯂꯩꯕꯅꯤꯅꯦ ꯕꯣꯏꯂꯔꯒ ꯂꯪꯖꯜꯂꯛꯄꯒꯤ ꯃꯣꯔꯅꯤꯡ ꯕ꯭ꯔꯦꯛꯐꯥꯁ ꯄꯤꯖꯩ ꯍꯥꯏꯕꯅꯦꯕ ꯌꯣꯡ ꯒ ꯂꯩꯍꯧ ꯕꯥ ꯑꯗꯒꯤ ꯀꯩꯒ ꯂꯩꯍꯧꯕꯗꯣ ꯍꯪꯗꯣꯡ ꯃꯥꯟꯕ ꯀꯕꯣꯛꯀꯪ ꯀꯕꯣꯛ ꯀꯩꯗꯣ
ꯇꯧꯕꯒꯤ
ꯀꯕꯣꯛ ꯀꯕꯣꯛ ꯀꯩꯒꯗꯨ ꯂꯩꯍꯧꯗ꯭ꯔꯣ ꯎꯝ
ꯀꯩ ꯑꯁꯦꯡꯕꯗꯤ ꯂꯩꯍꯧꯗ꯭ꯔꯦ
ꯀꯩ ꯑꯁꯦꯡꯕꯗꯤ ꯂꯩꯇꯕꯅꯤꯍꯦ ꯃꯅꯤꯄꯨꯔꯗ
ꯂꯩꯩꯇ꯭ꯔꯦ ꯑꯗꯩ ꯋꯥꯍꯣꯡꯒꯗꯨ ꯂꯩꯍꯎꯗ꯭ꯔꯦꯅꯦ
ꯎꯝ ꯁꯉꯥꯏ ꯃꯥꯟꯕ ꯁꯉꯥꯏ ꯃꯥꯟꯕ ꯁꯖꯤ ꯌꯥꯝ ꯂꯩꯕꯅꯦꯕ
ꯁꯉꯥꯢ ꯂꯩꯍꯧꯏꯍꯦ ꯂꯦꯍꯧꯋꯦ ꯑꯥ ꯑꯗꯒꯤ ꯕꯜꯆꯔꯁꯨ ꯑꯍꯨꯝꯂ ꯃꯔꯤꯔꯣ ꯀꯩꯅꯣꯝ ꯂꯩꯍꯧꯕꯅꯤ ꯕꯜꯆꯔꯗꯤ
ꯑꯣ ꯍꯣ
ꯑꯗꯒꯤ ꯌꯣꯡꯗ ꯑꯃ ꯂꯥꯎꯕꯤꯗꯣ
ꯑ ꯃꯆꯤꯟ ꯇꯨꯞꯕꯤꯗꯣ
ꯃꯈꯣꯟ ꯑꯗꯨ ꯑꯃꯈꯛ ꯉꯥꯏꯍꯧꯔꯦ ꯖꯨ ꯃꯥꯜꯍꯜꯂꯤꯁꯦ ꯃꯥꯗꯅꯦ
ꯈꯣꯡꯕꯒꯤ
ꯑꯣ ꯑꯃꯈꯛꯇꯅꯦ ꯂꯩꯍꯧꯔꯤꯁꯦ
ꯎꯝ ꯎꯝ
ꯌꯥꯗ꯭ꯔꯦꯗ ꯃꯅꯤꯄꯨꯔꯒꯤ ꯖꯨꯒꯥꯥꯁꯦ ꯁꯦꯝꯒꯠꯇ꯭ꯔꯦꯗ
ꯑꯣ ꯍꯣꯏꯅꯦ ꯃꯣꯏ ꯊꯣꯛꯄ ꯑꯃ ꯇꯧꯔ ꯂꯩꯔꯝꯃꯅꯤ ꯄꯩꯁꯥ ꯄꯤꯗꯕꯩꯔꯥ
ꯑꯩꯗꯤ ꯂꯥꯟ ꯂꯩꯔꯨꯏꯗꯅ ꯂꯥꯜ ꯂꯩꯔꯨꯕꯗ ꯀꯣꯔꯣꯅꯥ ꯑꯃꯨꯛ ꯂꯩꯔꯦ ꯂꯥꯟ ꯑꯃꯨꯛ ꯂꯩꯔꯦ ꯁꯤꯗ ꯂꯣꯏꯁꯤꯗꯒꯤꯝꯅꯤ
ꯑꯣ
ꯃꯤ ꯑꯗꯨꯒꯤ ꯌꯦꯡꯕ ꯃꯤꯁꯨ ꯂꯥꯛꯇꯕ
ꯎꯝ ꯎꯝ ꯈꯪꯗ ꯇꯧꯔꯤꯖꯦ ꯐꯖ ꯐꯖꯕꯁꯨ ꯐꯅꯥꯝ ꯃꯥꯡꯍꯜꯂꯦꯀꯣ ꯍꯧꯖꯤꯛꯀꯥꯟꯁꯦ ꯂꯣꯛꯇꯥꯛꯇꯤ ꯆꯠꯂꯛꯇ꯭ꯔꯣ ꯂꯣꯛꯇꯥꯛꯀꯗꯤ ꯆꯠꯂꯛꯇ꯭ꯔꯣ
ꯆꯂꯦ
ꯑꯣ ꯂꯣꯛꯇꯥꯛꯇꯤ ꯀꯃꯥꯏ ꯀꯃꯥꯏ ꯇꯧꯍꯧꯔꯤꯒꯦ ꯑꯗꯨ
ꯂꯣꯛꯇꯥꯛꯇꯣ ꯑꯗꯨꯝ ꯂꯣꯛꯇꯥꯛ ꯑꯣꯏꯍꯧꯔꯤ ꯂꯣꯛꯇꯥꯛꯀꯗꯤ ꯐꯖꯔꯨꯏꯗ
ꯑꯣ ꯍꯣꯏ ꯑꯁ ꯌꯥꯝ ꯅꯨꯡꯉꯥꯏꯖꯅꯦ ꯑꯃ ꯃꯊꯛꯀꯤꯦ ꯑꯩꯈꯣꯏꯒꯤ ꯑꯃ ꯀꯩ ꯁꯉꯥꯏ ꯌꯦꯡꯐꯝ ꯀꯔꯤꯕ ꯅꯦꯁꯅꯦꯜ ꯄꯥꯔꯛꯇꯨꯗꯤ ꯆꯠꯂꯛꯇꯦꯀꯣ ꯅꯣꯏ ꯂꯣꯛꯇꯥꯛ ꯈꯛꯇꯅꯤꯅꯦ ꯁꯤ ꯊꯥꯡ ꯊꯥꯡꯒ ꯈꯔꯥꯡ ꯈꯛꯇꯅꯦꯕ ꯑꯣ ꯀꯩꯕꯨꯜ ꯂꯝꯖꯥꯎ ꯑꯃꯅ ꯀꯩꯕꯨꯜ ꯂꯝꯖꯥꯎ ꯅꯦꯁꯅꯦꯜ ꯄꯥꯔ ꯍꯥꯏꯕ ꯀ
ꯍꯣꯏ ꯍꯥꯏꯒꯅꯤ
ꯖꯦꯀ
ꯗꯪ ꯌꯥꯝ ꯂꯥꯑꯦ
ꯑꯗꯨꯅꯤ ꯈꯪꯗꯦ ꯑꯉꯥꯡꯉꯁ ꯀꯥꯗ ꯂꯩꯕꯅꯦ ꯂꯥꯡꯁꯤꯜꯂꯤ ꯃꯣꯏ ꯅꯥꯀꯟꯗ ꯂꯩꯕ
ꯆꯅꯒꯗꯗꯨ
ꯎꯝ ꯂꯥꯡꯉꯔꯣꯏ ꯂ ꯂꯥꯡꯉꯕ꯭ꯔꯅꯦ
ꯂꯎꯗ꯭ꯔꯔꯤꯂ
ꯂꯥꯡꯝꯃ ꯎꯝ ꯁꯣꯝꯒꯤ ꯑꯉꯥꯡꯅꯤꯁꯦ ꯒ꯭ꯌꯥꯟ ꯇꯥꯗꯦꯅꯦ ꯀꯥ ꯊꯪꯅꯕ ꯉ ꯑꯩꯁꯦ ꯌꯥꯝ ꯁꯥꯏꯂꯦꯟꯗ ꯂꯩꯕ ꯌꯥꯕꯅꯦ ꯑꯗꯣ ꯂꯥꯡ ꯂꯥꯡꯁꯤꯜꯂꯛꯑꯦ ꯖꯅꯤ ꯑꯣ ꯐꯔꯦ ꯐꯔꯦ ꯑꯗꯨꯗꯤ ꯂꯥꯡꯁꯨ ꯂꯥꯡꯖꯜꯂꯛꯑꯦ ꯑꯉꯥꯡꯈꯩꯁꯦ ꯑꯗꯨꯗꯨꯅ ꯑꯩ ꯑꯃꯨꯛ ꯀꯣꯟ ꯐꯥꯎꯅꯔꯁꯦ
ꯍꯣꯏ ꯍꯣꯏ ꯍꯣꯏ ꯊꯥꯣ ꯊꯥꯑꯣꯣ
ꯎꯝ ꯎꯝ
ꯍꯌꯦꯡꯁꯨ ꯇꯧꯔꯛꯎꯀꯣ ꯑꯩ ꯈꯣꯟꯁꯦ ꯈꯔ ꯁꯤꯔꯦꯕ ꯑꯗꯨꯅ ꯋꯥ ꯉꯥꯡꯕꯁꯦ ꯉꯝꯗ꯭ꯔꯦꯕꯀꯣ ꯑꯗꯨꯅ ꯍꯌꯦꯡꯗꯤ ꯅꯪ ꯈꯔ ꯋꯥꯒ ꯀꯛꯎꯍꯦ
ꯍ ꯍꯣ ꯐꯔꯦ ꯐꯔꯦ ꯑꯥ ꯎ